ꯍꯂꯣ
ꯍꯜꯂꯣ ꯇꯥꯕ꯭ꯔꯣ ꯇꯥꯕ꯭ꯔꯣ ꯏꯀ ꯌꯥꯝ ꯄꯤꯦ ꯍꯦ
ꯑꯦ ꯅꯪ ꯏꯪꯈꯣꯟꯗꯤ ꯐꯖꯅ ꯇꯧꯏꯅꯦ ꯑꯁꯤꯗ ꯅꯪꯒꯤ ꯐꯣꯟ ꯅꯨꯡꯉꯥꯏꯗꯕꯒꯤ ꯑꯣꯏꯔꯝꯃꯨꯅꯦ ꯅꯪꯒꯤꯅꯦ
ꯑ ꯑ
ꯆꯥꯛ ꯆꯥꯔꯕ꯭ꯔꯣ ꯇꯥꯏ ꯐꯖꯅ ꯇꯥꯏ ꯑꯩꯉꯣꯟꯗꯗꯤ
ꯑꯗꯨ ꯀꯩꯅ ꯇꯧꯕꯤꯔꯣꯅꯦ ꯑꯩ ꯅꯪꯒꯤ ꯃꯈꯣꯟꯗꯤ ꯇꯥꯗꯦꯅꯦ ꯑꯦ
ꯎꯝ ꯈꯪꯗꯦꯅꯦ ꯑꯗꯨꯗꯤ ꯅꯪꯒꯤꯅꯦ ꯂꯨꯡꯅ ꯅꯨꯡꯉꯥꯏꯗꯕꯖꯥꯠꯂꯣ
ꯁꯥꯈꯔꯦ
ꯑꯩꯗꯤ ꯆꯔꯦ ꯑꯣꯏꯅ
ꯆꯥꯈ꯭ꯔꯦ ꯑꯩꯈꯣꯏꯁꯨ
ꯑꯩꯈꯣꯏ ꯉꯁꯤꯗꯤ ꯑꯣꯛꯁꯥꯁ ꯍꯥꯏꯅꯦ
ꯍꯣꯏꯁꯨ ꯍꯥꯃꯦꯡꯖꯥꯏꯌꯦꯦ
ꯐꯧꯕꯅꯤꯍꯦ ꯀꯗꯥꯏꯗꯒꯤ ꯐꯪꯕꯅꯣ ꯑꯗꯨꯒꯨꯝꯕ ꯆꯥꯗꯣ
ꯏꯄꯥ ꯑꯩꯈꯣꯏ ꯏꯄꯥꯅ
ꯑꯗꯨ ꯅꯨꯡꯉꯥꯏꯔꯤꯨꯀꯣ
ꯀꯦꯝ ꯍꯣꯏ
ꯀꯔꯤ ꯀꯔꯤ ꯇꯧꯔꯤꯌꯦ ꯍꯧꯖꯤꯛꯀꯥꯟꯁꯦ
ꯍꯧꯖꯤꯛꯀꯥꯟ ꯉꯁꯤ ꯁ꯭ꯀꯨꯜ ꯆꯠꯂꯦ ꯑꯃꯨꯛꯀ ꯕꯖꯥꯔ ꯆꯠꯂꯦ
ꯎꯝ
ꯑ ꯑꯗꯨꯝ ꯂꯩꯕꯅꯦ ꯅꯣꯏꯗꯤ ꯀꯔꯤ ꯀꯔꯤ ꯀꯔꯤ ꯀꯔꯤ ꯇꯧꯔꯒꯦ ꯉꯁꯦ
ꯑꯁ ꯑꯩꯈꯣꯏ
ꯎꯝ
ꯍꯤꯡꯅꯕ ꯁꯦꯜ ꯇꯜꯂꯒꯒꯣ ꯅꯣꯡꯃ ꯅꯣꯡꯃꯒꯤ ꯑꯁꯤ ꯊꯕꯛ ꯁꯨꯕ ꯆꯠꯂꯦꯕ ꯍꯖꯔꯥ ꯆꯠꯂꯦ ꯑꯩꯗꯤ
ꯑꯩꯈꯣꯏꯗꯤ ꯕꯖꯥꯔ ꯆꯠꯂꯦ ꯍꯥꯎꯕ ꯈꯥꯂꯎꯔꯦ ꯑꯃꯨꯛ ꯍꯜꯂꯛꯑꯦ ꯑꯗꯨ ꯅꯣꯡ ꯅꯤꯡꯕ ꯅꯣꯡꯅꯤꯡꯕ ꯋꯥꯔꯤ ꯌꯥꯝ ꯂꯩꯑꯦꯅꯦ ꯋꯥꯔꯤ
ꯑꯁ ꯑꯣꯏ ꯑꯣꯏ ꯅꯪ ꯌ ꯋꯥꯔꯤꯔꯤ ꯅꯪ ꯌꯔꯤ ꯂꯌꯨꯅꯦꯦꯛ ꯀꯃꯥꯏ ꯀꯃꯥꯏꯅ ꯍꯤꯡꯅꯣꯏꯕ꯭ꯔꯣ ꯅꯪ ꯋꯥꯔꯤꯔꯩꯗꯣ ꯏꯜꯂꯤꯌꯣ ꯇꯥꯏꯌꯦꯅꯦ
ꯎꯝ ꯂꯩꯁꯥꯕꯤ ꯃꯆꯥ ꯑꯃꯒ ꯍꯟꯅꯨꯕ ꯑꯃ ꯂꯩꯔꯝꯃꯦ ꯍꯌꯦ
ꯎ
ꯃꯣꯏ ꯃꯊꯟꯗ ꯑꯗꯨꯝ ꯇꯨꯝꯕ ꯌꯥꯗꯕꯒꯤ ꯃꯣꯏ ꯑꯗꯨꯝ ꯃꯤ ꯀꯧꯔꯒ ꯃꯐꯝ ꯎꯝ ꯃꯐꯝ ꯑꯃꯗ ꯑꯗꯨꯝ ꯇꯨꯝꯃꯦ ꯍꯥꯏꯌꯦꯦ
ꯑꯣ
ꯑꯗꯨꯒꯤ ꯃꯝ ꯑꯗꯨꯝ ꯃꯤ ꯑꯃꯅ ꯅꯣꯡꯃ ꯃꯣꯏ ꯌꯨꯝꯗ ꯂꯥꯛꯄ ꯅꯣꯡꯃꯅ ꯃꯣꯏꯅ ꯃꯣꯏ ꯌꯨꯝꯗꯒ ꯑꯗꯨꯝ ꯇꯧꯔꯒ ꯇꯨꯝꯃꯤꯟꯅꯩ ꯍꯥꯏꯌꯦ ꯑꯗꯨꯒꯨꯝꯕ ꯋꯥꯔꯤꯗꯤ ꯈꯪꯕ꯭ꯔꯅ
ꯀꯒꯨꯝꯕ ꯋꯥꯔꯤꯗꯤ ꯑꯩꯈꯣꯏꯗꯤ ꯈꯔꯛ ꯅꯍꯥꯎ ꯑꯣꯏꯔꯤꯕꯅꯤꯅꯀꯣ ꯈꯪꯗꯦꯅꯦ ꯅꯈꯣꯏ ꯑꯍꯟꯁꯤꯡꯒꯤ ꯋꯥꯔꯤꯗꯤ ꯑꯩꯈꯣꯏꯗꯤ ꯈꯪꯗ꯭ꯔꯦ
ꯑꯁ ꯅꯨꯡꯁꯤ ꯑꯩꯁꯨ ꯈꯔ ꯌꯥꯝꯗꯤ ꯈꯪꯗꯦ ꯑꯃ ꯑꯅꯤ ꯈꯛꯇꯅꯤꯕ ꯑꯗꯨ ꯍꯧꯖꯤꯛ ꯍꯥꯏꯈ꯭ꯔꯕꯗꯨꯅꯤꯅꯦ ꯅꯣꯏ ꯑꯉꯥꯡꯒꯤ ꯋꯥꯔꯤꯁꯨ ꯈꯔ ꯂꯤꯌꯣꯅꯦ
ꯑꯩꯈꯣꯏ ꯑꯉꯥꯡꯒꯤ ꯋꯥꯔꯤ ꯍꯥꯏꯕꯗꯤ ꯅꯨꯄꯤ ꯀꯣꯏꯕꯒꯨꯝꯕꯩ ꯈꯛꯇꯅꯤꯗ ꯑꯇꯣꯞꯄꯗꯤ ꯂꯩꯇꯦꯗ ꯑꯁꯤ ꯐꯣꯛ ꯇ ꯏꯄꯥ ꯏꯄꯨꯒꯤ ꯋꯥꯔꯤꯒꯨꯝꯕꯗꯤ ꯈꯪꯗ꯭ꯔꯦꯗꯏ ꯑꯩꯈꯣꯏꯗꯤ
ꯂꯩꯁꯥꯕꯤ ꯐꯖꯕꯁꯨ ꯂꯩꯕ꯭ꯔꯥ
ꯑꯁ ꯑꯩꯈꯣꯏꯅ ꯀꯣꯏꯏꯕꯁꯤꯗ ꯍꯦꯜꯂ ꯆꯕꯤꯁꯦ ꯐꯖꯕ ꯈꯛꯇꯅꯦ
ꯑꯣ ꯅ ꯅꯣꯏꯅꯦ ꯍꯧꯖꯤꯛ ꯆꯠꯂꯤꯕ ꯃꯐꯝꯗꯁꯨ ꯐꯖꯕ ꯌꯥꯝꯃꯦ ꯍꯥꯏꯕ ꯗꯥꯏꯅꯦ
ꯍꯧꯖꯤꯛꯀꯥꯟꯁꯤꯗꯤ ꯂꯩꯆꯕꯤꯁꯤꯡꯁꯦ ꯈꯦꯕ ꯍꯥꯏꯔꯕꯅꯤꯅꯀꯣ ꯃꯁꯛꯀꯤ ꯌꯥꯝ ꯐꯖꯗꯣꯏꯕ ꯃꯤꯁꯨ ꯐꯖꯅ ꯀꯦꯔꯗꯤ ꯑꯁ ꯐꯖꯕ ꯑꯣꯏꯔꯦ
ꯁꯝ ꯈꯔ ꯀꯣꯏꯕꯒꯤ ꯊꯣꯏꯗꯦ
ꯑꯁ ꯑꯗꯨ ꯃꯁꯨ ꯍꯟꯗꯛ ꯍꯧꯖꯤꯛꯀꯥꯟꯁꯦ ꯁꯝ ꯆꯨꯝꯍꯟꯕꯒꯤ ꯍꯤꯗꯥꯛ ꯒꯨꯝꯕ ꯃꯦꯆꯤꯟꯒꯨꯝꯕ ꯂꯩꯌꯦꯕꯀꯣ ꯑꯗꯨ ꯍꯤꯗꯥꯛꯇ ꯍꯥꯏꯔꯒ ꯑꯁꯤ ꯑꯦꯂꯦꯛꯇ꯭ꯔꯤꯛꯀꯤ ꯀꯩ ꯀꯩꯅꯣ ꯄꯥꯏꯔꯒ ꯁꯨꯝ ꯆꯨꯝꯍꯟꯕ ꯌꯥꯎꯅꯦ
ꯑꯣ ꯑꯣ ꯑꯣ ꯌꯥꯝ ꯌꯥꯝ ꯅꯨꯡꯉꯥꯏ ꯌꯥꯝ ꯅꯨꯡꯉꯥꯏ ꯐꯖꯅꯤꯍꯀꯣ
ꯑꯁ ꯍꯧꯖꯤꯛꯀꯥꯟꯁꯤꯗꯤ ꯅꯨꯡꯉꯥꯏꯈ꯭ꯔꯕꯖꯥꯠꯅꯤ
ꯑꯁꯤꯁ ꯀꯔꯤ ꯁꯤ ꯀꯔꯤꯅ ꯀꯔꯤꯅ ꯀꯔꯤꯅ ꯀꯃꯥꯏꯅ ꯇꯧꯕꯒꯤ ꯁꯨꯃꯥꯏꯅ ꯂꯥꯛꯄ꯭ꯔꯥ ꯁꯤꯗꯣ
ꯀꯔꯤꯅꯣ
ꯍꯥꯏꯕꯗꯤ ꯁꯝ ꯁꯝ
ꯏꯁꯇ ꯏꯁꯇ꯭ꯔꯦ ꯏꯁꯇ꯭ꯔꯦꯅꯤꯡ ꯇꯧꯋꯦ ꯍꯥꯏꯕꯒꯤ ꯑꯗꯨꯒꯨꯝꯕꯗꯨ ꯀꯃꯥꯏꯅ ꯇꯧꯕ꯭ꯔꯣ ꯍꯥꯏꯕꯅꯦ
ꯍꯤꯗꯥꯛ ꯑꯃꯛꯇ ꯑꯩꯒꯗꯧꯕ ꯍꯤꯗꯥꯛ ꯑꯃ ꯇꯥꯏꯒꯅꯤ ꯑꯗꯨꯣ ꯍꯤꯗꯥꯛ ꯍꯤꯗꯥꯛꯁꯦ ꯆꯝꯐꯨꯒꯨꯝꯅꯀꯣ
ꯑꯣ
ꯍꯤꯗꯥꯛ ꯍꯥꯟꯅ ꯇꯥꯏꯒꯗꯕꯅꯤꯅꯦ ꯑꯗꯨꯒ ꯑꯗꯨ ꯑꯗꯨ ꯃꯦꯆꯤꯟꯁꯤꯅ ꯄꯥꯏꯔꯒ ꯁꯝꯁꯦ ꯑꯨꯃꯥꯏꯅ ꯆꯤꯡꯊꯒꯗꯕ ꯑꯗꯨꯗꯤ ꯎꯝ ꯍꯤꯗꯥꯛ ꯇꯥꯒꯗꯕꯅꯤ
ꯍꯤꯗꯥꯛ ꯃꯈꯜ ꯃꯈꯜ ꯀꯌꯥꯝ ꯂꯩꯒꯦ ꯑꯗꯨꯒꯤ ꯍꯤꯗꯥꯛꯇꯣ
ꯃꯈꯟꯁꯦ ꯃꯈꯜ ꯍꯤꯗꯥꯛꯒꯤ ꯃꯈ ꯃꯈꯜꯁꯤꯗꯤ ꯍꯥꯏꯕ ꯉꯝꯗ꯭ꯔꯦ ꯍꯥꯏꯕ ꯂꯣꯏꯕ ꯅꯥꯏꯔꯔꯣꯏ ꯌꯥꯝꯕꯅꯤꯅꯀꯣ ꯦꯜ ꯁꯦꯜ ꯃꯃꯜ ꯇꯥꯡꯕꯁꯤꯅ ꯍꯤꯗꯥꯛ ꯐꯖꯕ ꯃꯃꯜ ꯍꯣꯡꯕꯁꯤꯅ ꯍꯤꯗꯥꯛ ꯀꯌꯥꯝ ꯐꯖꯗꯕ ꯍꯤꯗꯥꯛ ꯇꯥꯏꯗꯕꯤꯗ ꯅꯪ ꯅꯪꯒꯤ ꯃꯤꯁꯥꯝꯁꯦ ꯆꯨꯝꯍꯟꯒꯦ ꯍꯥꯏꯔꯗꯤ ꯅꯪꯒꯤ ꯃꯤꯁꯥꯝꯁꯦ ꯁꯣꯛꯀꯅꯦꯕꯀꯣ
ꯑꯥ
ꯑꯣ ꯑꯗꯨꯅ ꯍꯤꯗꯥꯛꯇꯣ ꯃꯃꯜ ꯇꯥꯡꯅ ꯂꯧꯒꯗꯕ
ꯍꯥꯏꯕꯗꯤ ꯑꯗꯨꯝ
ꯊꯩꯅꯁꯨ ꯅꯣꯏꯁꯦ ꯏꯁꯝ ꯁꯝ ꯆꯝꯕꯗ ꯂꯩꯆꯕꯤꯁꯤꯡꯅ ꯀꯩꯅꯣ ꯍ ꯍ ꯍ ꯍꯩꯅꯣ ꯀꯅꯣ ꯑꯃ ꯁꯤꯖꯤꯟꯅꯔꯝꯃꯦ ꯍꯥꯏꯕꯅꯤꯅꯦ ꯑꯍꯥꯟꯁꯤꯡꯅ ꯍꯥꯏꯔꯝꯕꯀꯣ ꯑꯗꯨ ꯃꯔꯨꯒꯤ ꯃꯃꯤꯡꯗꯤ ꯈꯪꯗ꯭ꯔꯦ
ꯑꯗꯨꯗꯤ ꯑꯩꯈꯣꯏꯁꯨ ꯇꯧꯕ ꯌꯥꯕ꯭ꯔꯣ ꯀꯃꯥꯏꯅ ꯇꯧꯕ꯭ꯔꯥ ꯃꯤ ꯇꯧꯕ ꯌꯥꯗꯕ ꯃꯤꯁꯨ ꯂꯩꯕ꯭ꯔꯥ ꯑꯗꯨꯒꯤ ꯃꯇꯥꯡꯗꯁꯨ ꯈꯔ ꯍꯥꯏꯕꯤꯌꯣꯅꯦ
ꯇꯧꯕ ꯌꯥꯕ ꯈꯛꯇꯅꯤꯅ ꯑꯗꯨ ꯅꯣꯏꯁꯦ ꯄꯥꯈꯪ ꯑꯣꯏꯔꯁꯨ ꯁꯝ ꯁꯪꯉ꯭ꯔꯗꯤ ꯇꯥꯏꯕ ꯌꯥꯏ ꯂꯩꯕ ꯀꯣ
ꯑꯗꯨ ꯁꯝ ꯁꯝ ꯐꯖꯅꯤꯡꯉꯥꯏꯒꯤ ꯌꯥꯝ ꯃꯅꯤ ꯀ ꯑꯣꯏ ꯁꯝ ꯐꯖꯅꯤꯡꯉꯥꯏꯗꯤ ꯗꯥꯁꯨ ꯂꯩꯕ꯭ꯔꯥ
ꯁꯝ ꯐꯖꯅꯤꯡꯉꯥꯏꯒꯤꯍꯤꯤꯗ ꯂꯩꯌꯦ
ꯍꯤꯗꯥ ꯁꯨ ꯄꯥꯝꯃꯦ ꯅ ꯑꯗꯨꯒꯨꯝꯕꯒꯤ
ꯎꯝ ꯍꯤꯗꯥꯛ ꯑꯗꯨꯗꯣ ꯅꯣꯏꯁꯦ ꯅꯣꯏ ꯂꯩꯕ ꯃꯐꯝꯗ ꯍꯤꯗꯥꯛ ꯑꯩꯅ ꯑꯩꯒꯤ ꯑꯣꯐꯤꯁꯒꯤ ꯊꯥꯍꯜꯂꯁꯨ ꯌꯥꯏꯅ ꯅꯣꯏ
ꯊꯝ ꯐꯅꯕ ꯍꯤꯗꯥꯛ ꯑꯗꯨꯒꯨꯝꯕꯁꯨ ꯈꯔ ꯍꯥꯏꯕꯤꯌꯣꯅꯦꯅ
ꯁꯝ ꯐꯅꯕ ꯍꯤꯗꯥꯛꯁꯦ ꯑꯩ ꯑꯩꯁꯨ ꯍꯤꯗꯥꯛꯇꯣ ꯑꯩꯒꯤ ꯏꯁꯇꯥꯐꯁꯤꯡ ꯊꯝꯔꯒ ꯃꯣꯏꯅ ꯌꯣꯟꯕꯅꯤꯅꯀꯣ
ꯑ
ꯃꯃꯤꯡꯁꯤꯡꯁꯦ ꯐꯖꯅ ꯈꯪꯗ꯭ꯔꯦꯕ ꯑꯗꯣ ꯍꯌꯦꯡ ꯑꯣꯐꯤꯁ ꯆꯠꯇꯨꯀꯥꯟꯗ ꯑꯩꯒꯤ ꯑꯣꯐꯤꯁꯗ ꯀꯔꯤ ꯀꯔꯤ ꯍꯗ ꯌꯥ ꯭ꯔꯣ ꯍꯥꯏꯕꯗꯣ ꯑꯩ ꯌꯦꯡꯂꯒ ꯃꯃꯤꯡꯁꯤꯡ ꯊꯥꯕꯤꯔꯒꯦꯅ ꯑꯗꯨꯗꯤ ꯑꯩꯈꯣꯏꯁꯦ ꯄꯥꯈꯪ ꯁꯔꯤꯒꯨꯝꯕ ꯅꯣꯏ ꯄꯥꯈꯪ ꯁꯔꯤꯒꯨꯝꯕꯁꯤꯗꯤ ꯀꯌꯥꯝ ꯇꯥꯏꯗ꯭ꯔꯁꯨ ꯌꯥꯗꯤ ꯌꯥꯕꯅꯤꯗ
ꯑꯣꯏꯕ꯭ꯔꯥ
ꯍ
ꯑꯗꯨ ꯀꯃꯥꯏꯅ ꯍꯤꯡꯒꯗꯧꯕ ꯑꯗꯨꯗꯤ
ꯅꯈꯣꯏꯗꯤ ꯆꯥꯛ ꯈꯔ ꯌꯥꯝꯅ ꯆꯥꯕ ꯀꯣ
ꯑꯝ
ꯃꯗꯨꯗꯨꯒꯤ ꯅꯨꯄꯤꯁꯦ ꯍꯧꯖꯤꯛꯁꯦ ꯊꯤꯒꯗꯕ ꯃꯇꯝꯁꯨ ꯌꯧꯔꯕꯅꯤꯅ ꯅꯨꯄꯤ ꯊꯤꯒꯗꯕ ꯅꯨꯄꯤꯗꯣ ꯅꯨꯄꯤꯗꯣ ꯈꯔ ꯀꯟꯅ ꯈꯔ ꯀꯟꯅ ꯍꯣꯠꯅꯍꯧꯕ
ꯑꯗꯨ ꯑꯥ ꯑꯗꯨ ꯑꯗꯨ ꯈꯛꯇ꯭ꯔꯥ ꯑꯩꯈꯣꯏꯒꯤꯗꯤ
ꯑꯁ ꯅꯈꯣꯏꯕꯨꯗꯤ ꯑꯩꯅ ꯑꯉꯥꯡꯁꯤꯡꯅ ꯑꯦꯗꯚꯥꯏꯁ ꯇꯧꯒꯗꯕꯁꯦ ꯑꯣꯠ ꯑꯩ ꯇꯥꯛꯄꯤꯒꯗꯧꯕꯁꯦ ꯈꯔꯗꯤ ꯂꯨꯅꯦ ꯅꯪꯅ ꯈꯔ ꯍꯥꯏꯌꯑꯣꯅꯦ ꯍꯦ ꯅꯣꯏ ꯃꯇꯝꯗꯨꯗ ꯍꯣꯏ ꯇꯧꯔꯝꯕ ꯇꯧꯔꯝꯕ ꯋꯥꯔꯤ ꯈꯔ ꯂꯤꯌꯨꯅꯦ ꯑꯩꯁꯨ ꯇꯥꯒꯦꯅ ꯀꯩꯅꯣ ꯃꯤꯒꯤ ꯍꯧꯖꯤꯛꯀꯥꯟꯒꯤ ꯆꯝꯒꯤ ꯍꯤꯗꯥꯛꯀꯤ ꯃꯔ ꯈꯛꯇ ꯍꯥꯡꯉꯒ ꯂꯩꯦꯁꯦ ꯅꯪ ꯁꯤꯗꯤ
ꯑꯩꯈꯣꯏꯗꯤ ꯑꯉꯥꯡ ꯑꯣꯏꯔꯤꯉꯩꯗꯤ ꯐꯣꯟꯁꯨ ꯄꯥꯏꯗꯕꯒꯤꯀꯣ
ꯎꯝ
ꯑ ꯑ ꯐꯣꯟꯁꯨ ꯄꯥꯏꯗꯦ ꯑꯣ ꯑꯗꯨꯝ ꯃꯔꯨꯞ ꯈꯣꯏ ꯑꯗꯨꯒ ꯄꯣ ꯆꯩꯒꯕ ꯀꯥꯞꯄ ꯆꯠꯄ ꯀꯣ
ꯎꯝ
ꯑꯗꯨꯒ ꯅꯨꯡꯗꯥꯡꯒꯨꯝꯕ ꯑꯣꯏꯅ ꯑꯗꯨꯝ
ꯏꯁꯤꯡ ꯏꯔꯣꯏꯕ ꯇꯨꯔꯦꯟꯗ ꯆꯠꯂꯒ
ꯏꯁꯤꯡ ꯏꯁꯤꯡ ꯍꯣꯏ ꯇꯨꯔꯦꯟꯒꯨꯝꯕꯗ ꯆꯠꯂꯛꯏꯔꯣꯏꯕ ꯃꯔꯨꯞ ꯐꯩꯒ ꯈꯔ ꯁꯥꯟꯅꯃꯤꯟꯅꯔꯅꯤ ꯀꯣ ꯑꯗꯨꯝ ꯅꯨꯡꯉꯥꯏꯅ ꯍꯦꯟꯒꯠꯄꯅꯤꯅ ꯄꯣꯁꯨ ꯌꯥꯝ ꯂꯤꯅꯤꯛꯅꯤꯉꯥꯏ ꯂꯩꯇꯦꯗ
ꯍꯠꯅꯩꯒꯤ ꯄꯨꯟꯁꯤꯁꯦ ꯅꯨꯡꯉꯥꯏꯁꯦ ꯅꯨꯡꯉꯥꯏꯕꯅꯤꯅꯦ
ꯅꯍꯥꯛꯒꯤ ꯄꯨꯟꯁꯤꯗ ꯅꯨꯡꯉꯥꯏꯕꯅꯦ ꯍꯧꯖꯤꯛꯀꯥꯟꯗꯤ ꯐꯣꯟ ꯄꯥꯏꯔꯨꯔꯕꯅꯤꯅꯦ ꯌꯨ ꯇꯧꯕ ꯌꯥꯗ꯭ꯔꯦꯅꯦ
ꯑꯁ ꯍꯅꯦꯍꯦ ꯋꯥꯔꯤꯁꯨ ꯐꯖꯅ ꯆꯥꯒꯗꯕꯁꯦ ꯐꯪꯗ꯭ꯔꯦ
ꯁ꯭ꯀꯨꯜ ꯀꯨꯝꯕꯁꯨ ꯐꯖꯅ ꯀꯥꯕ ꯅ ꯗꯦꯃꯤꯕ ꯁ꯭ꯀꯨꯜꯗ ꯀꯥꯏꯑꯦ
ꯑꯁ ꯑꯩꯈꯣꯏ ꯅꯈꯣꯏ ꯁ꯭ꯀꯨꯜꯁꯦ ꯋꯥꯔꯤꯁꯤꯦ ꯂꯤꯕꯗ ꯅꯨꯡꯁꯤꯈ꯭ꯔ ꯄꯣꯠꯅꯤꯍꯦ
ꯑꯩꯈꯣꯏꯒꯤ ꯑꯩꯈꯣꯏꯒꯤ ꯁ꯭ꯀꯨꯜꯁꯨ ꯌꯥꯝ ꯐꯖ ꯐꯖꯕ ꯂꯩꯌꯦ ꯑꯗꯨ ꯑꯩꯈꯣꯏꯅ ꯀꯕꯤ ꯁꯀꯨꯜꯒꯨꯝꯕꯗ ꯀꯥꯏ ꯑꯗꯨꯒꯤ
ꯑꯣ ꯅꯣꯏ ꯀꯕꯥ ꯁꯀꯨꯜꯗ ꯀꯅꯥ ꯀꯅꯥꯅ ꯅꯣꯏ ꯅꯣꯏ ꯂꯦꯡꯒꯥꯁꯦ ꯃꯤꯁꯦ ꯌꯥꯝꯁꯨ ꯌꯥꯝꯗꯧ ꯃꯥꯜꯂꯤꯅꯦ ꯅꯣꯏ ꯁ꯭ꯀꯨꯜ ꯀꯥꯞꯕ ꯀꯥꯟꯗꯗꯤ
ꯃꯤꯁꯨ ꯌꯥꯝꯗꯦ ꯀꯥꯏꯗꯒꯤ ꯑꯥꯎꯠꯁꯥꯏꯗꯒꯤ ꯑꯣꯖꯥ ꯃꯤ ꯑꯅꯤ ꯑꯍꯨꯝ ꯂꯥꯛꯑꯦ ꯑꯗꯨꯒ ꯃꯣꯏꯅ ꯑꯗꯨꯝ ꯈꯔ ꯈꯔ ꯃꯣꯏꯅ ꯍꯥꯏꯕꯗ ꯑꯩꯈꯣꯏꯕꯨ ꯈꯔ ꯇꯥꯛꯄꯤꯕ ꯑꯗꯨ ꯈꯛꯇꯅꯤꯗ ꯉꯗꯤ ꯀꯗꯥꯏ ꯀꯗꯥꯏꯗꯤ ꯁꯨ ꯀꯥꯔꯛꯄ
ꯑꯁ ꯑꯩꯈꯣꯏꯗꯤ ꯑꯁꯤ ꯗꯜꯂꯤꯗꯒꯤꯀꯣ ꯑꯉꯥꯡ ꯑꯣꯏꯕ ꯀꯥꯟꯗ ꯗꯦꯍꯤꯗ ꯍꯣꯁꯇꯦꯜꯗ ꯂꯩꯔꯝꯃꯦ ꯑꯗꯣ ꯀ꯭ꯂꯥꯁ ꯑꯩꯠ ꯐꯥꯎꯕꯗꯤ ꯗꯦꯜꯂꯤꯗ ꯑꯗꯨꯝ ꯁ꯭ꯀꯨꯜ ꯀꯥꯔꯛꯑꯦ ꯑꯗꯨꯒ ꯑꯗꯨꯗꯨꯒꯤ ꯍꯜꯂꯛꯑꯣ ꯑꯁꯤꯗ ꯍꯥꯏꯗꯤ ꯏꯝꯐꯥꯜꯗ ꯑꯁꯤ ꯁ꯭ꯀꯨꯜ ꯐꯖꯕ ꯈꯔ ꯁꯣꯝꯗ ꯍꯜꯂꯥꯎꯕ ꯀꯥꯟꯗꯗꯤ ꯄꯪꯈꯥꯗ ꯀꯥꯔꯦꯗ ꯑꯃꯥꯗ ꯑꯃꯀꯥ ꯑꯃꯥꯗ ꯑꯃꯨꯀꯥ
ꯑꯩꯈꯣꯏꯁꯨ ꯃꯨꯝꯕꯥꯏꯗ ꯀꯣꯂꯦꯖ ꯀꯥꯂꯝꯝꯕꯅꯦ
ꯑꯣ
ꯑꯗꯨꯒ ꯑꯗꯨꯗ ꯂꯣꯏꯔꯒ ꯗꯦꯜꯂꯤꯒꯤ ꯗꯦꯍꯤꯗ ꯑꯃꯨꯛ ꯂꯥꯛꯑꯦꯗꯅ ꯑꯗꯨꯗ ꯗ ꯂꯣꯏꯔꯒ ꯁꯤ ꯑꯃꯛꯀ ꯑꯁꯤꯗ ꯂꯥꯛꯀꯅꯦꯕ ꯅꯨꯡꯉꯥꯏꯕꯅꯦꯍꯦ ꯗꯗꯤꯍꯤꯒꯨꯝꯕꯗꯤ
ꯑꯁ ꯑꯗꯨꯗ ꯅꯨꯡꯉꯥꯏꯕꯅꯦ ꯑꯩꯈꯣꯏ ꯑꯃꯨꯛ ꯅꯍꯥꯁꯤꯡꯒꯤꯗꯃꯛꯇꯗꯤ ꯅꯨꯡꯉꯥꯏꯕ ꯂꯣꯏꯔꯦ
ꯅꯣꯏꯁꯨ ꯅꯣꯏ ꯆꯠꯀꯗꯕꯅꯤꯅꯦ ꯑꯗꯨꯗ
ꯑꯗꯨ ꯑꯩ ꯑꯩ ꯆꯂꯅꯤ ꯀꯨꯏꯔꯔꯣꯏ ꯑꯁꯣꯝꯗ ꯂꯩꯕꯁꯦ ꯑꯩ ꯌꯨꯅꯤꯚꯔꯁꯤꯇꯤꯗ ꯆꯂꯒ ꯂꯩꯕ ꯇꯥꯔꯦ
ꯑꯗꯨꯒꯨꯝꯕꯗ ꯆꯠꯂꯗꯤꯀꯣ ꯑꯗꯩ ꯍꯥꯏꯗꯕ ꯃꯤꯁꯨ ꯌꯥꯝ ꯍꯥꯏꯕꯅꯦꯕꯀꯣ
ꯎꯝ ꯑꯦ ꯑꯩꯗꯤ ꯑꯩꯗꯤ ꯂꯥꯏꯔꯤꯛꯀꯤ ꯍꯥꯏꯇꯦꯗ ꯂꯥꯏꯔꯤꯛꯁꯨ ꯍꯥꯏꯔꯣꯏꯗ ꯑꯗꯨꯝ ꯂꯩ ꯆꯕꯤ ꯌꯦꯡꯕ ꯆꯠꯀꯦꯕ ꯎꯗ
ꯂꯥꯏꯔꯤꯛꯁꯨ ꯑꯗꯨꯝ ꯄꯥꯗꯁꯨ ꯌꯥꯝ ꯍꯥꯏꯒꯗꯧꯕꯅꯤ ꯑꯗꯨꯒ ꯃꯣꯏ ꯐꯖꯅ ꯇꯥꯛ ꯑꯦꯕ
ꯍꯥꯏꯗꯤ ꯂꯥꯏꯔꯤꯛ ꯇꯝꯅꯤꯡꯒꯦꯗ ꯂꯩꯣꯏꯁꯕꯤ ꯌꯦꯡꯕ ꯆꯠꯀꯦ
ꯃꯤ ꯄꯪꯆꯠ ꯆꯠꯂꯒ ꯑꯗꯨꯝ ꯂꯩꯕꯗꯣ
ꯎꯝ
ꯑꯗꯨꯁꯨ ꯌꯦꯡꯒꯗꯧꯅꯤꯕ ꯃꯣꯏꯅ ꯀꯔꯤ ꯆꯥꯕ꯭ꯔꯥ ꯃꯣꯏꯅ ꯀꯔꯤ ꯊꯥꯛꯄ꯭ꯔꯥ ꯃꯣꯏꯅ ꯀꯃꯥꯏꯅ ꯂꯥꯛꯄ꯭ꯔꯥ ꯃꯣꯏꯅ ꯀꯔꯤ ꯂꯝꯕꯤꯗ ꯆꯠꯄ꯭ꯔꯥ ꯃꯤꯅ ꯀꯔꯤ ꯂꯝꯕꯤꯗ ꯍꯟꯕ꯭ꯔꯥ ꯍꯥꯏꯕꯗꯣ
ꯎꯝ
ꯂꯚꯩ ꯑꯩ ꯌꯦꯡꯒꯗꯕꯅꯦ
ꯎꯝ ꯎꯝ ꯎꯝ
ꯑꯩꯈꯣꯏ ꯑꯩꯈꯣꯏꯁꯨ ꯏꯁꯃꯥ ꯃꯤꯅ ꯆꯠꯄ ꯂꯝꯕꯤ ꯑꯩꯈꯣꯏꯁꯨ ꯆꯠꯀ ꯇꯧꯕꯅꯤ ꯃꯤꯅ ꯍꯥꯟꯕ ꯂꯝꯕꯤꯗ ꯑꯃꯨꯛ ꯍꯟꯒꯗꯧꯕꯅꯤ ꯍꯥꯏꯕꯗꯣ ꯑꯗꯨꯒꯨꯝꯕꯁꯨ ꯐꯖꯅ ꯌꯦꯡꯗꯗꯤ ꯌꯥꯔꯣꯏꯍꯦ
ꯎ ꯎ ꯑꯩꯗꯤ ꯑꯗꯨꯃꯗꯤ ꯋꯥꯈꯜꯅ ꯂꯩꯖꯦꯗ ꯑꯩꯗꯤ ꯂꯩꯁꯥꯕꯤꯁꯤꯡꯗ ꯌꯦꯡꯅꯤꯡꯕ ꯆꯠ
ꯀꯇ ꯏꯃꯥ ꯏꯄꯥꯅ ꯄꯩꯁꯥ ꯀꯟꯅ ꯇꯜꯂꯒ ꯁꯤꯗ ꯊꯥꯔꯒ ꯁꯤꯗ ꯃꯤꯅ ꯆꯠꯄ ꯂꯝꯕꯤꯁꯨ ꯆꯠꯄ ꯍꯥꯏꯗꯨꯗꯤ ꯀꯃꯥꯏꯅ ꯇꯧꯕꯅꯤ ꯅꯠꯇ꯭ꯔꯣ
ꯏꯁ ꯑꯗꯨꯁꯨ ꯆꯨꯝꯃꯨ ꯋꯥꯅꯤꯅꯦ
ꯏꯔꯣꯏꯕꯁꯨ ꯆꯠꯀꯗꯧꯕꯅꯤ ꯁꯥꯟꯅꯕꯁꯨ ꯆꯠꯀꯗꯧꯕꯅꯤ ꯆꯣꯡꯕ ꯆꯤꯡꯕ ꯆꯤꯟꯕꯁꯨ ꯆꯠꯒꯗꯧꯕꯅꯦ
ꯎꯝ ꯎꯝ ꯎꯝ ꯆꯨꯝꯃꯦ ꯆ
ꯇꯨꯡꯉꯒ ꯂꯩꯕꯗꯤ ꯌꯥꯔꯣꯏ
ꯌꯨ ꯏꯃꯅꯝ ꯅꯃꯤꯟ ꯍ ꯑꯁꯣꯝꯗ ꯌꯨ ꯊꯥꯛꯄ ꯃꯤ ꯂꯩꯕ ꯖꯠꯂꯥ ꯑꯗꯨꯅꯤꯅꯦ ꯆꯨꯝꯃꯦꯅ ꯑꯗꯨꯗꯤ ꯌꯥꯝ ꯆꯨꯝꯃꯦꯅꯦ ꯃꯣꯏꯅ ꯈꯔ ꯑꯍꯟꯁꯤꯡꯅ ꯅꯣꯏꯅ ꯑꯍꯟꯁꯤꯡꯅ ꯑꯗꯨꯃꯥꯏꯅ ꯈꯔ ꯇꯥꯛꯄꯤꯗ꯭ꯔꯗꯤ ꯑꯁ ꯑꯩꯈꯣꯏꯗꯤ ꯋꯥꯈꯜ ꯀꯔꯤꯁꯨ ꯊꯣꯛꯇ꯭ꯔꯦꯗ
ꯑꯁꯤꯒꯨꯝꯕ ꯂꯝꯕꯤꯗ ꯑꯗꯨꯝ ꯃꯣꯜꯂꯦ ꯁꯤꯒꯤ ꯃꯅꯤꯡ ꯑꯁꯤꯒꯤ ꯁꯤꯒꯤ ꯂꯝꯕꯤꯗ ꯃꯣꯠꯇꯦ ꯁꯤ ꯂꯝꯕꯤꯗ ꯆꯠꯄ ꯅꯨꯡꯉꯥꯏꯌꯦ ꯁꯤ ꯂꯝꯕꯤꯗ ꯆꯠꯄ ꯅꯨꯡꯉꯥꯏꯇꯦ ꯍꯥꯏꯔ ꯂꯩꯔꯗꯤ